ꯍꯂꯣ ꯍꯜꯂꯣ
ꯍꯜꯂꯣꯁ ꯅꯨꯡꯁꯤꯠ ꯝꯈꯣꯟ ꯌꯥꯝ ꯇꯥꯏꯀꯣ
ꯑꯣ ꯂꯧꯕꯨꯛꯇ ꯂꯩꯕꯅꯤꯅ ꯎꯄꯥꯏ ꯂꯩꯇ꯭ꯔꯦ ꯏꯕꯦꯝꯃ
ꯂꯧꯕꯨꯛꯇ ꯂꯩꯔꯤꯕꯣ ꯍꯜꯂꯛꯇ꯭ꯔꯤꯕꯣ
ꯍꯣꯏ
ꯑꯁ ꯌꯥꯝ ꯀꯨꯏꯅ ꯍꯥꯏꯔꯛꯑꯣꯅꯦ ꯑꯁ ꯑꯩ ꯁꯛ ꯌꯥꯝ ꯊꯤꯌꯦ ꯁꯛ ꯎꯠꯄ ꯌꯥꯗꯦ
ꯀꯩꯅꯣꯅꯦ
ꯁꯛ ꯎꯠꯄ ꯌꯥꯗꯦ
ꯇꯧꯅꯨ ꯀꯣ ꯇꯧꯅꯨ ꯀꯣ ꯇꯧꯅꯨ ꯀꯣ
ꯇꯧꯒꯅꯤ ꯑꯩꯗꯤ
ꯎꯍꯨꯝ
ꯏꯇꯩ ꯃꯥꯅ ꯈꯪꯉꯒꯀꯣ ꯑꯩꯉꯣꯟꯗ ꯑꯃꯨꯛ ꯆꯩꯔꯛ ꯃꯅꯥꯅꯤ ꯅꯕꯥꯅꯤ ꯁꯥꯎꯅ ꯍꯥꯏꯔꯗꯅ
ꯅꯥꯇꯩꯃꯗꯤ ꯅꯥꯇꯩꯃꯗꯤ ꯑꯗꯨꯒꯨꯝꯕꯗꯗꯤ ꯁꯥꯎꯔꯣꯏꯅꯦ ꯍꯥꯏꯕꯗꯤ ꯑꯩꯕꯨ ꯌꯥꯝ ꯊꯥꯖꯩ ꯍꯥꯏꯕꯗꯨ ꯅꯪ ꯈꯪꯕ ꯅꯠꯇ꯭ꯔꯣ
ꯑꯗꯨ ꯑꯗꯨ ꯑꯣꯏꯔꯁꯨ ꯅꯣꯡ ꯐꯗꯣ ꯁꯥꯎꯅꯤꯡꯔꯝꯒꯅꯤꯗꯣ
ꯅꯪꯁꯤ ꯏꯇꯩꯃꯒꯤ ꯅꯣꯏ ꯏꯇꯩꯃꯅ ꯁꯥꯥꯎꯕꯅꯤ ꯍꯥꯏ ꯍꯥꯏꯔꯒ ꯅꯪꯁꯦ ꯑꯩꯉꯣꯟꯗ ꯈꯥꯏꯖꯤꯜꯂꯛꯄ ꯃꯥꯜꯂꯤꯗ
ꯆꯠꯂꯣꯍꯦ ꯑꯗꯨꯒꯨꯝꯕ ꯃꯤ ꯅꯠꯇꯦ ꯑꯩ
ꯀꯥꯏꯗ ꯆꯠꯂꯣ ꯍꯥꯏꯕꯅꯣ
ꯌꯥꯝ ꯅꯨꯡꯉꯥꯏꯅ ꯁꯨꯕ ꯃꯥꯜꯂꯦ ꯅꯪꯒꯤ ꯂꯧꯁꯤꯗꯤ
ꯍꯣꯏ ꯅꯨꯡꯁꯤꯠ ꯀꯁꯦꯠ ꯂꯤꯕꯤ ꯂꯤꯕꯤ ꯁꯦꯠꯂꯗꯅꯒ
ꯏꯇꯩꯩꯃꯥ ꯂꯩꯇꯕꯒꯤ ꯑꯩꯉꯣꯟꯗ ꯈꯛꯇ ꯅꯪ ꯈꯥꯏꯕ ꯃꯥꯜꯂꯤꯅꯦꯍ
ꯑ
ꯎꯝ ꯑꯩ ꯇꯧꯒꯅꯨꯀꯣ ꯂꯣꯏ ꯍꯥꯏꯗꯣꯛꯄꯤꯒꯅꯤꯀꯣ
ꯅꯇꯩꯃꯥ ꯍꯧꯖꯤꯛ ꯈ ꯐꯣꯟ ꯇꯧꯔꯛꯑꯝꯃꯦ
ꯀꯔꯤ ꯍꯥꯏꯕ꯭ꯔꯣ
ꯀꯩꯁꯨ ꯍꯥꯏꯗꯦꯗ ꯌꯨꯝ ꯂꯥꯛꯑꯗꯧꯔꯥ ꯍꯥꯏꯌꯦ
ꯁꯍꯦꯜ ꯑꯗꯨꯅꯦ ꯀꯌꯥꯝ ꯀꯨꯏꯈꯤꯗꯣꯏꯅꯣ ꯅꯪꯁꯦ ꯂꯥꯛꯅꯤꯡꯗꯕ ꯃꯥꯜꯂꯦ ꯀꯣ ꯑꯩꯒ ꯋꯥꯔꯤ ꯁꯥꯟꯅꯅꯤꯡꯉꯥꯏ ꯂꯩꯅꯤꯡꯕ ꯃꯥꯜꯂꯦ
ꯍꯣꯏ ꯁꯣꯝꯗꯅ ꯅꯪꯒ ꯋꯥꯔꯤ ꯋꯥꯇꯥꯏ ꯁꯥꯔꯒ ꯃꯇꯝ ꯂꯦꯟꯅꯤꯡꯕ
ꯍꯥꯏꯗꯣꯛꯀꯦ ꯑꯩ
ꯍꯥꯏꯗꯣꯛꯑꯁꯨ ꯀꯩꯁꯨ ꯀꯥꯏꯗꯦꯗ ꯃꯥ ꯁꯨꯡꯊꯥ ꯊꯥꯖꯔꯣꯏ ꯅꯣꯏꯅ ꯉꯥꯡꯕꯗꯣ
ꯆꯠꯂꯣꯍꯦ ꯀꯔꯤ ꯑꯩꯅ ꯍꯥꯏꯕꯗꯤ ꯊꯥꯖꯒꯅꯤ ꯑꯩ ꯄ꯭ꯔꯨꯐ ꯂꯣꯏ ꯄꯤꯒꯅꯤꯅ
ꯀꯃꯥꯏꯅ
ꯏꯁ ꯂꯩ ꯑꯩ ꯍꯧꯖꯤꯛ ꯍꯥꯏꯗꯣꯛꯄ ꯌꯥꯕ꯭ꯔꯥ ꯑꯗꯣ ꯅꯪ ꯈꯪꯉꯗꯤ ꯑꯩꯒꯤ ꯑꯩꯒꯤ ꯊꯕꯛꯁꯦ ꯑꯣꯏꯔꯔꯣꯏ
ꯑꯗꯨ ꯑꯣꯏꯔꯗꯤ ꯈꯅꯍꯜꯂꯒ ꯀꯥꯏꯅꯍꯜꯂꯒ ꯅꯪ ꯑꯩꯈꯣꯏꯗ ꯄꯥꯜꯂꯛꯀꯦ ꯁꯤꯅꯦꯕ
ꯆꯂ ꯅꯪꯒꯤꯗꯨꯁꯨ ꯍꯦꯟꯃꯜꯂꯦꯍꯦ ꯑꯩ ꯅꯪꯕꯨ ꯄꯥꯝꯗꯦ
ꯎꯃꯍꯨꯝ ꯀꯩꯅꯣ ꯑꯩ ꯅꯪꯕꯨ ꯄꯥꯝꯃꯦꯁꯨ ꯍꯥꯏꯗ꯭ꯔꯒ ꯅꯪ ꯅꯊꯟꯇ ꯄꯥꯝꯗꯦ ꯍꯥꯏꯔꯤꯗꯨꯕꯨ
ꯑꯗꯨ ꯑꯗꯣ ꯅꯪꯒꯤ ꯋꯥꯈꯜꯂꯣꯟꯗꯣ ꯑꯃꯗꯣ ꯅꯪ ꯅꯪꯉꯣꯟꯗ ꯄꯥꯅꯤꯡꯉꯥꯏ ꯀꯔꯤ ꯀꯔꯤꯣ ꯍꯥꯏꯕꯗꯣ ꯅꯠꯇꯦ ꯍꯥꯏꯕ
ꯈꯪꯉꯦꯗꯅ
ꯈꯪꯉꯦ ꯈꯪꯉꯦ
ꯑꯗꯨ ꯑꯗꯨꯒꯤꯗꯤ ꯇꯧꯗ꯭ꯔꯁꯨ ꯌꯥꯔꯦ ꯀꯔꯤꯗꯣ
ꯅꯣꯏ ꯅꯣꯏ ꯍꯦꯔꯣ ꯑꯗꯨꯁꯨ ꯃꯤꯗꯤ ꯈꯔꯗꯤ ꯋꯥꯡꯉꯦꯀꯣ
ꯍꯥ ꯑꯩꯒꯤ ꯍꯦꯔꯣ
ꯍꯣꯏ
ꯑꯩꯒꯤ ꯍꯦꯔꯣ ꯀꯅꯥꯔꯥ
ꯀꯅꯥꯅꯤ
ꯑꯩ ꯐꯥꯎ ꯈꯪꯗꯦ ꯅꯪ ꯈꯪꯕꯔꯣ
ꯅꯪ ꯐꯥꯎ ꯈꯪꯗ꯭ꯔꯤꯌꯦ ꯑꯌꯥ ꯅꯪ ꯉꯁꯥꯏ ꯑꯩꯒꯤ ꯃꯔꯨꯞ ꯑꯃ ꯁꯦꯝꯕꯤꯌꯨ ꯍꯥꯏꯇꯥꯔꯦ
ꯑꯣ ꯑꯗꯨꯔꯣ ꯑꯗꯨ ꯑꯗꯨꯗꯤ ꯑꯗꯨꯗꯤ ꯑꯣꯏꯁꯨ ꯑꯣꯏꯗ꯭ꯔꯤꯌꯦꯅ ꯈꯪꯁꯨ ꯈꯪꯅꯗ꯭ꯔꯤꯌꯦ
ꯑꯁ ꯅꯪꯅꯕꯨ ꯌꯥꯔꯦ ꯍꯥꯏꯗꯤ ꯃꯥꯗꯤ ꯃꯒꯤ ꯄꯨꯟꯁꯤ ꯐꯥꯎ ꯀꯠꯊꯣꯛꯑꯒꯦꯅꯅꯨꯡꯉꯥꯏꯔ ꯂꯩꯔꯕꯅꯤꯅꯦ
ꯋꯥ ꯑꯗꯣ ꯑꯩꯒ ꯆꯥꯟꯅꯒꯗ꯭ꯔꯣ
ꯍꯣꯏꯅꯦ ꯅꯪꯅ ꯉꯝꯅꯤꯡꯕ ꯃꯇꯝꯗ ꯉꯝꯕ ꯌꯥꯏ
ꯑꯦ ꯑꯗꯨ ꯑꯗꯨ ꯂꯥꯏꯔꯤꯗ ꯑꯩꯕꯨ ꯅꯨꯡꯉꯥꯏꯅ ꯊꯝꯕꯤꯒꯗ꯭ꯔꯥ ꯍꯥꯏꯕ
ꯑꯁ ꯐꯝꯕꯤꯗ꯭ꯔꯗꯤ
ꯑꯁ ꯑꯗꯨꯗꯤ ꯁꯂꯦꯛꯁꯟ ꯂꯤꯁꯇ ꯊꯝꯕ ꯌꯥꯅꯤꯅꯦ ꯑꯗꯨ ꯅꯨꯄꯥꯗꯣ
ꯌꯥꯕꯅꯦ ꯌꯥꯕꯅꯦ ꯑꯁ ꯑꯗꯨ ꯂꯥꯏꯔꯤ ꯗꯥꯏꯔꯦꯛ ꯑꯗꯨꯝ ꯂꯧꯕ ꯌꯥꯔꯦ
ꯀꯔꯤꯒꯤ
ꯅ ꯅꯪꯅ ꯍꯥꯏꯕꯕꯁꯤ ꯌꯥꯝ ꯏꯟꯒꯅꯤ ꯃꯥꯗꯤ
ꯋꯥꯋ ꯑꯗꯣ ꯃꯁꯛꯁꯨ ꯑꯗꯨꯝ ꯌꯥꯕ꯭ꯔꯣ
ꯍꯁ ꯃꯁꯛꯇꯤ ꯑꯗꯨꯝ ꯌꯥꯕꯅꯦ ꯔꯥꯁꯤ ꯃꯨꯇꯨꯝ ꯃꯨꯇꯨꯝ ꯌꯥꯎꯕꯅꯦ
ꯋꯥꯏ ꯍꯎꯎ
ꯎ ꯊꯥꯖꯗ꯭ꯔꯒ ꯍꯣꯔꯦꯟ ꯅꯪꯒꯤ ꯃꯪꯗꯀꯣ ꯃꯪꯒꯅꯤꯀꯣ
ꯑꯜꯂꯤ ꯅꯪ ꯃꯪꯒꯤꯅꯦ ꯑꯁꯦꯡꯕꯗ ꯑꯗ ꯎꯗ꯭ꯔꯁꯨ ꯃꯪꯗ ꯎꯔꯗꯤ ꯌꯥꯔꯦꯗ
ꯍꯣꯏꯅꯦ ꯍꯣꯔꯦꯟ ꯍꯣꯔꯦꯟ ꯀꯅꯥꯈꯪ ꯅꯪꯉꯣꯟꯗ ꯐꯣꯟ ꯇꯧꯔꯛꯑꯝꯕꯁꯨ ꯌꯥꯏ
ꯍꯣꯏ ꯑꯩꯒꯤ ꯅꯝꯕꯔ ꯄꯤꯕꯤꯌꯨꯀꯣ
ꯄꯤꯕꯤꯒꯦ ꯄꯤꯕꯤꯒꯦ
ꯑꯗꯨꯒ ꯚꯤꯗꯤꯑꯣ ꯀꯣꯂꯤꯡ ꯇꯧꯔꯛꯑꯣ ꯍꯥꯏꯕꯤꯌꯣ
ꯎꯝ ꯎꯝ ꯑꯗꯨꯕꯨ ꯑꯍꯥꯟꯕ ꯎꯕꯗꯤ ꯅꯪ ꯈꯪꯒꯅꯤꯀꯣ
ꯑꯁ ꯇꯜꯂꯦ ꯀꯔꯤꯒꯤ
ꯍꯥꯏꯗꯤ ꯃꯥ ꯃꯁꯛꯇꯣ ꯅꯪ ꯈꯪꯒꯅꯤ ꯍꯥꯏꯕ ꯅꯠꯇꯦꯗ ꯃꯥꯒꯤ ꯃꯋꯡꯗꯣ
ꯑꯣ ꯀꯃꯥꯏꯅ ꯇꯧꯕ꯭ꯔꯥ ꯃꯥꯒꯤ ꯃꯑꯣꯡꯗꯤ
ꯍꯦꯛ ꯄꯥꯏꯈꯠꯄ ꯍꯦꯛꯅ ꯁꯛ ꯎꯔꯀꯥꯟꯗ ꯃꯥꯅ ꯍꯥꯏꯗꯣꯏꯁꯦ ꯃꯥꯁꯛ ꯐꯥꯎꯗꯤ ꯐꯖꯏ ꯍꯦ ꯍꯥꯏꯒꯅꯤ ꯁꯨꯃꯥꯏꯅ ꯑꯗꯨꯅꯅꯦ ꯅꯪ ꯈꯪꯒꯅꯤ ꯍꯥꯏꯗꯣ
ꯇꯜꯂꯦ ꯑꯗꯨꯒꯨꯝꯕꯕꯨ ꯑꯩ ꯄꯥꯝꯒꯗ꯭ꯔꯣ ꯅꯪꯁꯨ ꯑꯁ ꯂꯩꯩꯃꯟꯈꯤꯗ꯭ꯔꯦꯍꯦ
ꯍꯦꯍꯦ ꯉꯥꯎꯕ ꯈꯣꯠꯄꯗꯤ ꯇꯧꯗꯦꯗ ꯒ꯭ꯌꯥꯟ ꯌꯥꯝ ꯇꯥꯕꯅꯤ ꯑꯗꯨꯕꯨ ꯈꯔ ꯐꯥꯒꯤ ꯇꯧꯒꯟꯕ ꯍꯥꯏꯇꯥꯔꯦ
ꯑꯣ
ꯐꯥꯒꯤꯒ ꯐꯥꯒꯤꯒꯨꯝꯕ ꯌꯥꯝ ꯇꯧꯒꯟꯕ ꯍꯩꯕꯕꯨꯗꯤ ꯄꯥꯝꯃꯦ ꯑꯩꯁꯨ
ꯑꯩꯗꯧꯅꯀꯣ
ꯍꯣꯏ ꯅꯣꯛꯂꯒ ꯂꯩꯅꯤꯉꯥꯏꯀꯣ ꯑꯩꯁꯨ ꯀꯞꯂꯒꯗꯤ ꯂꯩꯅꯤꯡꯗꯦꯅꯦ
ꯍꯦꯍꯦꯍꯦ ꯑꯦ ꯑꯗꯨ ꯑꯣꯏꯔꯒꯗꯤ ꯑꯗꯨ ꯑꯣꯏꯔꯗꯤ ꯑꯩꯈꯣꯏꯒꯤ ꯖꯒꯣꯏ ꯌꯥꯝ ꯍꯩꯕ ꯃꯤ ꯑꯃ ꯂꯩꯍꯦ
ꯑ ꯅꯣꯏ ꯈꯨꯟꯗꯥꯒꯤꯔꯣ
ꯍꯣꯏ ꯏꯃꯥꯟꯅꯕꯅꯤꯗꯨꯁꯨ
ꯑꯣ ꯑꯁ ꯅꯃꯥꯟ ꯅꯪꯗꯤ ꯅꯨꯄꯤ ꯊꯤꯔꯦ ꯑꯗꯣ ꯅꯃꯥꯟꯅꯕꯁꯤꯡꯗꯤ ꯄꯥꯈꯪ ꯉꯛꯇꯔꯣ
ꯍꯦ ꯄꯥꯈꯪ ꯉꯥꯛꯇꯅꯦ
ꯅꯪꯗꯤ ꯀ ꯌꯥꯝ ꯀꯦꯔꯤ ꯌꯥꯝ ꯊꯨꯅ ꯂꯧꯈ꯭ꯔꯕꯅ ꯄꯤ
ꯑꯁ ꯀꯩꯀꯥꯟꯗꯕꯗ ꯀꯨꯏꯅ ꯅꯨꯡꯁꯤꯅꯔꯒ ꯄꯩꯁꯥ ꯇꯤꯡꯉꯤꯅꯦ
ꯑꯦꯁ ꯅꯪꯂ ꯈ꯭ꯔꯥ ꯉꯎꯁꯤꯡ ꯅꯥꯕ ꯃꯥꯂꯦ ꯑꯗꯨ
ꯑꯩ ꯍꯥꯏꯗ꯭ꯔꯣꯅꯣ ꯑꯩ ꯂꯝꯕꯤ ꯊꯣꯛꯑꯀꯥꯟꯗ ꯂꯩꯁꯥꯕꯤꯁꯤꯡꯅ ꯆꯤꯡꯕꯗꯨꯅ
ꯎꯄꯥꯏ ꯂꯩꯇ꯭ꯔꯕ ꯑꯣ ꯅꯪꯅꯤꯁꯦ ꯅꯨꯄꯤꯅ ꯆꯦꯟꯕꯅꯤꯅꯦꯅꯦꯀꯣ
ꯍꯣꯏ ꯅꯍꯥꯟꯗꯣ
ꯑꯥ
ꯑꯩꯒꯤꯗꯃꯛꯇ ꯂꯩꯁꯥꯕꯤ ꯑꯅꯤ ꯈꯠꯅꯕꯅꯦꯕ ꯃꯁꯛ ꯊꯤꯕ ꯅꯨꯄꯤꯅ ꯉꯝꯒꯦ ꯉꯝꯒꯦ ꯇꯧꯔ ꯂꯩꯔꯕꯅꯦꯕꯀꯣ ꯑꯩ ꯄꯥꯈꯠꯍꯟꯕꯗꯒꯤ ꯃꯇꯦꯡ ꯄꯥꯡꯉꯒ ꯐꯖꯕ ꯃꯤꯉꯣꯟꯗ ꯃꯇꯦꯡ ꯄꯥꯡꯉꯨꯕꯅꯦꯕ
ꯑꯣ ꯅꯪꯁꯨ ꯈꯔ ꯈꯔ ꯈꯔ ꯀꯗꯔꯗꯤ ꯆꯪꯉꯤꯅꯤꯀꯣ
ꯍꯣꯏ ꯑꯊꯤꯕ ꯄꯥꯝꯕꯥ ꯀꯅꯥ ꯂꯩꯒꯦ
ꯍꯣꯏꯅꯦ ꯑꯗꯨꯕꯨꯁꯨ ꯆꯨꯝꯃꯤꯅꯦ ꯑꯗꯨ ꯑꯣꯏꯔꯁꯨ ꯁꯛ ꯊꯤꯔꯁꯨ ꯆꯨꯝꯃꯤ ꯄꯨꯛꯆꯦꯜ ꯌꯥꯝ ꯐꯔꯝꯃꯗꯤ ꯀꯅꯥ ꯈꯪꯕ꯭ꯔꯣ ꯄꯩꯁꯥꯒ ꯌꯥꯝ ꯄꯥꯏꯔꯝꯂꯗꯤ
ꯑ ꯁꯥꯛꯊꯤꯕꯁꯤꯡ ꯁꯨꯃꯥꯏꯟ ꯈꯜꯂꯨꯅꯨ
ꯁꯛ ꯊꯤꯕꯁꯤꯡ ꯌꯥꯝ ꯐꯠꯇꯕ꯭ꯔꯥ
ꯑꯁ ꯌꯥꯝ ꯋꯥꯕꯅꯦ ꯁꯛꯊꯤꯕꯁꯤꯡꯁꯦ ꯃꯤ ꯃꯔꯛꯇ ꯆꯇꯂꯥ ꯀꯥꯟ ꯗꯥꯀꯣ
ꯑ
ꯀꯅꯥꯒꯨꯝꯕꯅ ꯑꯉꯥꯡ ꯑꯉꯥꯡ ꯃꯆꯥ ꯑꯣꯏꯒꯦꯔꯥ ꯀꯅꯥꯒꯨꯝꯕꯅ ꯃꯣꯏꯊꯣꯛꯑꯦ ꯍꯥꯏꯔꯗꯦꯕ ꯁꯛꯊꯤꯕꯁꯤꯡꯕꯨ ꯍꯥꯟꯅꯀꯣ ꯁꯤ ꯅꯨꯄꯥꯅꯅꯦ ꯂꯣꯏꯅ ꯃꯥ ꯃꯥꯕꯨ ꯍꯥꯟꯅ ꯇꯥꯏꯌꯦꯅꯕ ꯍꯧꯕꯅꯤ
ꯑꯁ ꯌꯥꯝ ꯐꯠꯇꯦ ꯑꯗꯨꯗꯤ ꯁꯛ ꯊꯤꯕꯁꯤꯗꯤ
ꯑꯁ
ꯗꯁꯅꯤꯅꯦ
ꯑꯗꯨꯅꯤ ꯑꯗꯨꯒꯤ ꯅꯨꯄꯥ ꯑꯩꯈꯣꯏꯁꯨ ꯀꯦꯕ ꯍꯧꯔꯁꯤꯦꯔ ꯇꯧꯕꯅꯦ
ꯀꯦꯌꯣꯗ ꯀꯦꯒꯗꯕꯅꯤ ꯀꯩꯅꯣ ꯀꯦꯕꯕꯨ ꯅꯨꯄꯤ ꯑꯥ
ꯂꯤꯁꯇ꯭ꯤꯛ ꯁꯪꯉꯀꯥꯟꯗ ꯀꯩꯒꯤꯅꯣꯕ ꯅꯣꯏ ꯆꯤꯝꯕꯥꯜꯗ ꯄꯞ ꯄꯞ ꯄꯞ ꯄꯞ ꯁꯨꯃꯥꯏꯟ ꯀꯥꯝꯃꯤꯗꯣ
ꯄꯥꯝꯃꯤꯗꯣ ꯑꯗꯣ ꯎ ꯑꯗꯨꯅꯅꯦ ꯐꯤꯅꯤꯁꯤꯡ ꯄꯤꯔꯤꯅꯦ
ꯑꯁ ꯂꯣꯏꯁꯤꯟꯕꯒꯤ ꯇꯥꯟꯖꯥꯗꯨꯅꯦꯕꯀꯣ ꯑꯁ
ꯑꯗꯨꯃꯥꯏꯅ ꯇꯧꯍꯧꯗ꯭ꯔꯗꯤ ꯑꯩꯈꯣꯏꯒꯤ ꯂꯤꯞꯇꯣ ꯄꯣꯁ ꯇꯥꯔꯣꯏꯕ ꯂꯤꯞꯁꯇꯤꯛꯁꯨꯀꯣ ꯐꯖꯔꯣꯏꯗꯕ ꯃꯆꯨꯗꯣ
ꯌꯥꯏ
ꯑꯗꯨꯒꯤꯅꯤꯗ ꯑꯗꯨꯐꯥꯎ ꯈꯪꯗꯦ ꯅꯪꯁꯨꯁꯨ ꯃꯆꯥ ꯑꯅꯤ ꯑꯍꯨꯝ ꯁꯨꯔꯒ
ꯅꯇꯩ ꯃꯗꯤꯀꯣ ꯂꯤꯞ ꯏꯁꯇꯤꯀꯥ ꯑꯝꯇꯥ ꯁꯪꯗꯕ꯫
ꯀꯔꯤꯒꯤꯔ ꯂꯤꯞ ꯏꯁꯇꯤꯛ ꯈꯔ ꯈꯔ ꯁꯪꯍꯜꯂꯣꯍꯦ ꯂꯤꯞ ꯏꯁꯇꯤꯛ ꯁꯪꯕꯁꯦ ꯃꯤ ꯐꯖꯕꯅꯦ꯫
ꯃꯍꯧꯁꯥ ꯃꯥꯒꯤꯗꯤꯀꯣ ꯑꯗꯨꯝ ꯐꯖꯩꯕ ꯃꯠ ꯑ ꯃꯥꯒꯤ ꯆꯕꯥꯟꯗꯣ꯫
ꯑꯁ ꯅꯦꯆꯔꯦꯜ ꯕ꯭ꯌꯨꯇꯤ ꯔꯣ ꯍꯣꯍꯣꯑꯍ
ꯐꯖꯕꯅꯦ ꯀꯦꯗꯕꯤꯗ ꯁꯨꯛꯀꯦ ꯀꯦꯗꯕꯤꯗ꯫
ꯅꯪꯁꯤꯗꯤ ꯅꯨꯞꯄꯤ ꯅꯨꯄꯤ ꯑꯁ ꯅꯪꯅꯁꯨ ꯆꯨꯁ ꯇꯧꯕ ꯅꯠꯇꯕ ꯅꯨꯄꯤꯅꯁꯨ ꯆꯨꯁ ꯇꯧꯕ꯫
ꯑꯥ꯫
ꯑꯗꯨꯒ ꯌꯥꯝ ꯐꯕꯁꯨ ꯐꯪꯕ ꯅꯔꯥꯏꯕꯛꯁꯦ ꯊꯝꯕꯥꯜ ꯁꯥꯠꯄ ꯒꯨꯝꯕꯅꯤꯅꯦ꯫
ꯍꯣꯏꯅꯦ ꯂꯣꯇ꯭ꯔꯤ ꯐꯥꯎꯕꯒꯨꯝꯕꯅꯦ ꯑꯩꯗꯤ
ꯑꯩꯁꯨ ꯑꯣꯏꯖꯒꯦꯗꯅ
ꯇꯦꯟ ꯇꯦ ꯍꯥꯎꯔꯦ
ꯀꯔꯤꯗ
ꯅꯪꯁꯦ ꯑꯩꯕꯨ ꯄꯥꯝꯕ ꯃꯥꯂꯦꯗ
ꯆꯠꯂꯣꯍꯦ ꯅꯪꯕꯨꯛ ꯍꯥꯏꯕ ꯅꯠꯇꯦ ꯅꯪꯒꯤ ꯗꯥꯎ ꯐꯥꯎꯕꯗꯣ ꯍꯥꯏꯕꯅꯦꯍꯦ꯫ ꯀꯔꯤꯔꯥ꯫
ꯑꯩꯁꯦ ꯁꯨꯝ ꯁꯨꯝ ꯆꯤꯡꯅꯔꯛꯑꯦ
ꯏꯌꯥꯝꯕꯒꯨꯝꯅ ꯈꯟꯕꯅꯦ ꯑꯩꯒꯤ ꯏꯄꯥꯒꯨꯝꯕꯅꯦ ꯅꯪꯗꯤꯍꯤ
ꯑꯌꯥ ꯃꯤꯅ ꯁꯣꯝꯗ ꯋꯥꯈꯜ ꯒꯁꯦ ꯗꯨꯂꯥꯟ ꯁꯕꯥ ꯍꯧ ꯍꯥꯏꯒꯟꯂꯤꯕ ꯅꯪꯅ ꯅꯌꯥꯝꯕꯒꯨꯝꯕꯅꯦ ꯍꯥꯏ
ꯃꯆꯥ ꯑꯅꯤ ꯁꯨꯨꯔꯕ ꯃꯤꯅ ꯅꯨꯄꯤ ꯑꯉꯥꯡꯗꯒꯁꯨ ꯗꯣꯂꯟꯒꯁꯨ ꯁꯥꯔꯤꯌꯦ
ꯑꯍꯩ ꯍꯩ ꯅꯍꯥꯟꯗꯣ ꯕꯖꯥꯔ ꯆꯠꯂꯀꯥꯟꯗꯀꯣ ꯑꯩꯗꯤ ꯏꯆꯥꯗꯣ ꯄꯨꯔ ꯆꯠꯄꯅꯦ ꯀꯥꯎꯕꯨ ꯀꯥꯎꯔꯦꯕ
ꯍꯣ ꯍꯣ
ꯄꯥꯈꯪꯅꯦ ꯈꯜꯂꯒ ꯂꯩꯁꯥꯕꯤꯅ ꯂꯛ ꯅꯥꯔꯨꯔꯒ ꯀꯛꯀꯥ ꯀꯧꯔꯛꯄ ꯋꯥꯅꯤ
ꯑꯇꯣꯁ ꯂꯣꯏꯔꯦꯗꯅ
ꯍꯨꯝꯍꯨꯝ
ꯑꯗꯨꯅꯦ ꯅꯁꯥ ꯈꯔ ꯈꯔ ꯋꯥꯈꯜꯗꯣ ꯈꯜꯂꯒ ꯆꯠꯂꯨꯅꯦ ꯅꯍꯥꯒꯤ ꯋꯥꯈꯜꯗꯣ ꯀꯛꯇ ꯊꯝꯒꯅꯨꯅꯦ
ꯌꯥꯗꯦ ꯂꯩꯁꯥꯕꯤ ꯐꯖꯕ ꯎꯔꯗꯤ ꯃꯤꯠꯁꯦ ꯁꯨꯝ ꯁꯨꯝ ꯀꯩꯅꯣ ꯇꯧꯋꯦ
ꯑ ꯑꯃꯨꯛ ꯀꯤꯍꯣꯝꯒꯤ ꯋꯥꯔꯤꯗ ꯍꯜꯂ
ꯆꯥꯡꯗꯝꯅꯔꯤ ꯑ ꯀꯤꯍꯣꯝꯒꯤ ꯀꯤꯍꯣꯝꯒ ꯆꯥꯡꯗꯝꯅꯔꯤꯕꯁꯦ ꯌꯥꯝ ꯆꯨꯝꯗꯤ ꯆꯨꯝꯃꯃꯤꯅꯦ ꯅꯪꯉꯣꯟꯗꯒꯤ ꯑꯩꯁꯨ ꯈꯪꯈ꯭ꯔꯦ ꯑꯩ ꯉꯁꯤ
ꯑꯁꯦꯡꯕ
ꯍꯣꯏꯅꯦ ꯍꯥꯟꯅꯗꯤ ꯈꯪꯉꯝꯗꯕꯅꯤꯅꯦ ꯃꯤꯉꯣꯟꯗꯒꯤ ꯈꯪꯈ꯭ꯔꯦ ꯑꯩ
ꯀꯅꯥ ꯀꯅꯥ ꯆꯠꯂꯤꯅꯣ ꯂꯧ ꯅꯊꯟꯇꯔꯣ
ꯎꯝ ꯍꯧꯖꯤꯛꯄꯨꯗꯤ ꯏꯊꯟꯇ ꯂꯩ ꯑꯗꯣ ꯌꯨꯝ ꯀꯥꯃꯤꯟꯅꯅꯤꯡꯕ ꯏꯃꯥꯟꯅꯕ ꯑꯃꯗꯤ ꯉꯥꯏꯔꯤꯌꯦ
ꯅꯪꯕꯨ ꯉꯥꯏꯔꯤꯕꯥ
ꯍꯣꯏ
ꯑꯁꯁ ꯃꯇꯦꯡ ꯄꯥꯡꯕꯤꯌꯣ ꯍꯥꯏꯌꯣ
ꯃꯥꯖꯨ ꯁꯨꯔꯤꯕꯅꯦ ꯑꯗꯨ ꯑꯩ ꯌꯦꯡꯈꯠꯂꯒ ꯈꯨꯠ ꯍꯥꯏꯒꯠꯂꯒ ꯀꯥꯔꯁꯦ ꯌꯨꯝ ꯀꯥꯔꯁꯦꯒ ꯇꯧꯔꯤꯌꯦ ꯃꯥꯗꯣ
ꯑꯣ ꯑꯣ ꯑꯣ ꯄꯨꯡꯕꯨꯗꯤ ꯌꯥꯝꯗꯤ ꯇꯥꯔꯦ ꯍꯣꯏ ꯌꯥꯝ ꯊꯤ ꯍꯧꯖꯤꯛꯇꯤ ꯁꯝꯃꯔꯅꯤꯅꯀꯣ
ꯎꯝ
ꯌꯥꯝ ꯃꯝꯕꯗꯣ ꯌꯥꯝ ꯊꯦꯡꯅ ꯊꯦꯡꯅ ꯃꯝꯃꯤꯗ
ꯑꯗꯨ ꯌꯨꯝ ꯀꯥꯔꯒ ꯑꯁ ꯅꯣꯏ ꯅꯇꯩꯃꯗꯨꯅ ꯐꯗꯤꯒ ꯄꯨꯊꯣꯛ ꯑꯗꯅꯀꯣ
ꯋꯥꯔꯤꯗꯣ ꯍꯥꯏꯕꯅ ꯑꯃ ꯂꯥꯛ ꯄꯗ ꯇꯧꯊꯣꯛ ꯇꯧ ꯒꯗꯕꯅ ꯑꯃ
ꯑꯗꯨꯒ ꯑꯁ ꯃꯪꯒꯁꯦ ꯅꯨꯡꯉꯥꯏꯇꯦ ꯍꯥꯏꯅ ꯃꯪꯒ ꯃꯪꯒꯤ ꯋꯥꯔꯤꯒ ꯂꯤꯅꯕꯒ ꯂꯩꯇꯕꯗꯣ
ꯑ
ꯎꯝ ꯐꯔꯦ ꯑꯩ ꯀꯩꯅꯣ ꯇꯧꯋꯦ ꯑꯥ ꯑꯗꯨꯒꯣ
ꯎꯝ
ꯑꯩ ꯊꯕꯛꯁꯨ ꯁꯨꯗꯧ ꯋꯥꯠꯂꯤ ꯑꯗꯨ ꯋꯥꯔꯤꯁꯨ ꯌꯥꯝꯗꯤ ꯅꯨꯡꯉꯥꯏꯔꯦꯕꯀꯣ
ꯍꯣꯏ
ꯎꯝ ꯉꯍꯥꯛ ꯉꯥꯏꯍꯥꯛ ꯁꯨꯁꯤꯔꯥ ꯈꯟꯕꯅꯦ ꯑꯗꯨ ꯅꯥꯇꯩꯃꯒꯤ ꯐꯣꯟꯁꯦ ꯌꯥꯝ ꯂꯥꯛꯈ꯭ꯔꯦ
ꯑꯦꯁ ꯌꯥꯗꯦꯀꯣ ꯃꯤꯗꯤ
ꯑꯗꯨꯅꯦ ꯅꯪ ꯀꯜꯂꯛꯏꯗꯣ ꯑꯩ ꯈꯪꯉꯦꯕ
ꯌꯥꯔꯦ ꯇꯥꯅꯤꯡꯗꯦꯍꯦ ꯀꯜꯂꯛ ꯏꯗꯣ ꯀꯥꯏꯅ ꯆꯂꯣ ꯍꯦ꯫
ꯈꯪꯉꯦ ꯈꯪꯉꯦ
ꯃꯇꯨ ꯑꯉꯥꯡ ꯂꯩꯕꯁꯤꯡ ꯃꯤꯕꯨ ꯀꯔꯤꯒꯤ ꯀꯂꯛꯑꯒ ꯂꯩꯒꯗ꯭ꯔꯣ ꯑꯈꯣꯏꯁꯨ ꯇꯧꯊꯣꯔꯛ ꯀꯅꯤꯗ ꯂꯩꯔꯀꯥꯟꯗ ꯅꯣꯏꯅ ꯍꯦꯟꯕ ꯌꯥꯕ ꯅꯠꯇꯦ꯫
ꯍꯣꯏ ꯍꯣꯏ ꯏꯕꯦꯝꯃ ꯅꯨꯄꯥ ꯐꯪꯗꯕꯧ
ꯆꯠꯂꯣꯍꯦ ꯍꯦꯍꯦ ꯀ꯭ꯌꯨꯅꯦ ꯀ꯭ꯌꯨꯅꯦ ꯑꯩꯅ ꯂꯣꯏ ꯊꯥꯗꯣꯛꯄꯤꯈ꯭ꯔꯕꯅꯦ
ꯐꯒꯤ ꯇꯧꯕꯅꯦꯗ ꯁꯨꯝ ꯅꯨꯡꯁꯤ ꯍꯥꯏꯅ ꯂꯛꯅꯕꯅꯦꯀꯣ
ꯁꯦ ꯍꯦꯁ ꯍꯣꯔꯦꯟ ꯍꯣꯔꯦꯟꯅꯦ ꯏꯇꯩꯃꯥꯒ ꯂꯩꯕ ꯀꯥꯟꯗ ꯑꯩ ꯀꯣꯜ ꯇꯧꯔꯛꯀꯦꯀꯣ ꯑꯃꯨꯛ
ꯍꯣꯏ ꯍꯣꯏ ꯌꯥꯏ ꯌꯥꯏ꯫
ꯎꯝ ꯏꯇꯩꯃꯁꯨ ꯄꯥꯏꯍꯜꯂꯨꯀꯣ ꯋꯥꯔꯤ ꯁꯥꯥꯟꯅꯒꯦ꯫
ꯎꯝ ꯁꯣꯏꯗꯕꯤꯗ ꯄꯥꯏꯍꯟꯒꯦ꯫